ꯍꯜꯂꯣ
ꯎꯝ
ꯆꯠꯄ ꯍꯧꯔꯕꯣ
ꯌꯦꯁ
ꯀꯥꯏ ꯌꯧꯔꯕ
ꯊꯧꯗꯣꯛꯄ ꯍꯧꯕꯗ ꯉꯥꯏꯔꯤ
ꯃꯤꯅꯤꯠ ꯀꯌꯥꯃꯨꯛ ꯆꯪꯒꯦ ꯌꯧꯕꯗ
ꯃꯤꯅꯤꯠ ꯇꯔꯥ ꯃꯥꯊꯣꯏ ꯅꯤꯊꯣꯏ ꯑꯗꯨꯃꯥꯏ
ꯎꯝ
ꯅꯛꯏꯗ ꯑꯩꯅ ꯑꯉꯥꯡꯗꯣ ꯀꯞꯄ ꯂꯩꯔꯕꯅ ꯐꯣꯟ ꯇꯧꯒꯤ ꯇꯨꯏꯁꯟ ꯇꯧꯗꯣꯏꯔꯥ ꯇꯧꯔꯗꯣꯏꯔꯥꯅ
ꯃꯥ ꯄꯣꯇꯨꯒ꯭ꯜꯒꯤ ꯐꯦꯟ ꯂꯣ
ꯎꯝ ꯔꯣꯅꯥꯜꯗꯣꯖꯨ ꯅꯦꯃꯥꯔꯖꯨ ꯅꯍꯥꯟ ꯅꯦꯃꯥꯔ ꯁꯥꯟꯅꯕꯩꯗꯣ ꯀꯞ ꯂꯩꯔꯝꯃꯤ ꯁꯥꯔ ꯁꯥꯔ ꯇꯧꯔꯒ ꯉꯔꯥꯡ ꯃꯌꯥꯝꯕꯗꯨꯅ ꯑꯥꯔꯖꯦꯟꯇꯤꯅꯥ
ꯍꯨꯝ
ꯃꯃꯥꯅ ꯐꯍꯟ ꯃꯣꯏꯃꯨꯡ ꯄꯨꯂꯞ ꯅꯨꯡꯉꯥꯏꯕꯤꯅꯦꯉꯣ ꯃꯄꯥꯅ ꯀꯔꯤ ꯐꯪꯕ꯭ꯔꯥ
ꯈꯪꯗꯦ
ꯖꯔꯃꯅꯤ ꯑꯝ ꯃꯥꯟꯅꯗꯕꯤ ꯂꯩꯍꯧꯔꯦ ꯑꯝ ꯃꯥꯟꯅꯗꯕꯤ ꯃꯣꯏ ꯃꯃꯥꯅ ꯑꯝ ꯄꯥꯝꯕ ꯃꯄꯥꯅ ꯑꯝ ꯄꯥꯝꯕ ꯃꯆꯥꯅ ꯃꯆꯥ ꯑꯅꯤꯗꯣ ꯇꯣꯉꯥꯟ ꯇꯣꯉꯥꯟꯕ ꯄꯥꯝꯕ
ꯁꯄꯦꯟꯖꯦ ꯌꯥꯝ ꯍꯩꯕꯃꯥꯜ ꯍꯩꯕ꯭ꯔꯣ ꯍꯩꯕ ꯃꯥꯜꯂꯦꯀꯣ ꯑꯗꯨꯝ
ꯌꯥꯝ ꯀꯟꯅ ꯍꯥꯏꯕ ꯇꯤꯝꯗꯤ ꯅꯠꯇꯦ ꯑꯗꯨꯏꯁꯨ ꯍꯥꯏꯗꯤ ꯑꯗꯨꯝ ꯐꯣꯇꯣꯀꯥꯟꯒꯒꯥꯗꯤ ꯑꯗꯨꯝ ꯂꯩꯍꯧꯕ ꯂꯩꯍꯧꯟꯕ ꯉꯝꯕ ꯇꯤꯝꯅꯦꯕ
ꯎꯝ ꯄꯣꯔꯇꯨꯒꯜꯒꯤꯁꯨ ꯀꯩꯅꯣ ꯇꯧꯋꯤꯅꯦ ꯃꯣꯏ ꯂꯣꯏꯅꯃꯛ ꯍꯩꯒꯨꯝꯕ ꯑꯣꯏꯗꯕꯁꯦ
ꯄꯣꯔꯇꯨꯒꯜꯁꯦ ꯍꯩꯌꯦ ꯀꯩꯅꯣ ꯇꯧꯗꯕ ꯇꯤꯝ ꯀꯣꯑꯣꯔꯗꯤꯅꯦꯁꯟ ꯂꯩꯇꯕ ꯕꯔꯖꯤꯜꯒꯨꯝꯕꯅꯤ ꯕꯔꯖꯤꯜꯒꯨꯝꯕꯅꯤ
ꯀꯩꯅꯣꯒꯤꯗꯤ ꯑꯥꯔꯖꯦꯟꯇꯤꯅꯥꯅ ꯁꯥꯟꯅꯔꯗꯤ ꯒꯣꯜ ꯆꯟꯕ ꯆꯟꯗꯕꯩ ꯅꯠꯇꯅ ꯃꯣꯏꯒꯤ ꯄꯥꯁ ꯇꯧꯕ ꯈꯣꯠꯄ ꯃꯌꯥꯝꯗꯣ ꯌꯦꯡꯕ ꯌꯥꯝ ꯅꯨꯡꯉꯥꯏꯇ꯭ꯔꯣ ꯇꯞ ꯇꯞ ꯇꯥꯔꯒ
ꯅꯣꯏ ꯗꯥꯁ ꯗꯥꯁꯤꯗ ꯂꯣꯏ ꯄꯤꯕꯅꯦ ꯑꯌꯥꯝꯕꯅ
ꯎꯝ
ꯍꯟꯇꯛꯁꯨꯗꯥꯥꯁ ꯀꯩꯅꯣ ꯂꯧꯗ ꯗꯥꯁꯤ ꯅꯠꯇ꯭ꯔ ꯀꯩꯅꯣꯗ ꯂꯩꯔꯅꯤꯅꯦ
ꯀꯅꯥ
ꯑꯝꯕꯄꯦꯗ ꯂꯧꯕꯖꯦ
ꯑꯗꯨ ꯃꯣꯏꯒ ꯄꯥꯟꯅꯔꯨꯔꯗꯤ ꯃꯥꯅꯕꯨꯗꯤ ꯂꯧꯍꯟꯅꯤꯡꯉꯦ ꯍꯥꯏꯗꯤ ꯂꯣꯏꯗꯔꯦꯗꯅꯀꯣ ꯑꯁ ꯃꯥ ꯍꯟꯗꯀꯥ ꯂꯧꯔꯗꯤ ꯃꯥꯒꯤ ꯐꯨꯠꯕꯣꯜ ꯍꯤꯁꯇ꯭ꯔꯤꯗꯤ ꯐꯖꯔꯅꯤꯍꯦ
ꯔꯣꯅꯥꯜꯗꯣꯖꯦ ꯂꯗꯣꯔꯥꯃꯦ ꯑꯝꯇꯥꯗꯤ ꯂꯧꯍꯟꯅꯤꯡꯕꯅꯦ ꯎꯄꯥꯏ ꯂꯩꯇꯦ
ꯇꯤꯝ ꯋꯥꯔꯛ ꯑꯣꯏꯔꯛꯄꯅꯤꯅ
ꯃꯤꯈꯦꯜ ꯃꯦꯔꯤꯅꯣ ꯑꯣꯏꯅ ꯆꯠꯂꯒ ꯂꯣꯏꯁꯟꯒꯔꯦꯅꯦ ꯅꯥꯏꯟꯇꯤ ꯄ꯭ꯂꯁꯇꯥ ꯃꯤ ꯍꯥꯄꯗꯅꯦ ꯆꯂꯤꯁꯦ
ꯄꯦꯅꯥꯜꯇꯤ ꯇꯧꯔꯝꯃꯖꯨ ꯐꯕ ꯀꯣ
ꯍꯧꯖꯤꯛ ꯇꯧꯔꯛꯑꯅꯤ ꯀꯟꯇ꯭ꯔꯣꯚꯔꯁꯤ ꯂꯩꯒ ꯁꯤ ꯇꯧꯔ ꯄꯤꯍꯧꯗ꯭ꯔꯦꯒ ꯑꯗꯨ ꯇꯧꯔꯗꯤ ꯍꯥꯏ ꯗꯦ ꯇꯧꯍꯧꯗ꯭ꯔꯦꯒ
ꯑꯝ
ꯑꯗꯨꯅꯦ ꯌꯥꯝꯅ ꯃꯔꯝ ꯌꯥꯝ ꯊꯤꯔꯕꯖꯦ ꯄꯣꯔꯇꯨꯒꯥꯜ ꯐꯦꯟꯖꯤꯡꯖꯦ ꯈꯔ ꯄꯛꯄ ꯋꯥꯠꯄꯅꯦꯕꯣ
ꯎꯝ ꯑꯗꯨꯅꯦ ꯍꯥꯏꯁꯦ ꯃꯥꯕꯨꯗꯤ ꯌꯥꯝꯅ ꯅꯨꯡꯁꯤꯌꯦꯕ ꯑꯥ ꯐꯦꯟ ꯌꯥꯝꯅ ꯀꯔꯥ ꯑꯃ ꯍꯦꯟꯕ ꯎꯝ ꯑꯩꯉꯣꯟꯗꯒꯁꯦ ꯌꯥꯝ ꯌꯥꯎꯔꯤ ꯃꯆꯤꯟꯒꯥ ꯊꯤꯍꯧꯕꯅꯦ
ꯁꯨꯏꯇꯥꯖꯨ ꯔꯣꯅꯥꯟꯅꯣ ꯐꯦꯟ ꯑꯣꯏꯔꯃꯥꯜꯂꯦ
ꯎꯝ ꯃꯥꯕꯨꯗꯤ ꯌꯥꯝ ꯀꯟꯅ ꯇꯧꯗ꯭ꯔꯤꯌꯦ ꯃꯥ ꯅꯠꯇꯕ ꯌꯥꯝ ꯌꯥꯎꯔꯤꯌꯦ ꯎꯝ ꯅꯣꯏ ꯕꯤꯀꯥꯁ ꯇꯨꯃꯤꯟ ꯂꯩꯒ꯭ꯔꯦꯅꯦ ꯌꯥꯝ ꯉꯥꯡꯉꯝꯕꯅꯦ
ꯕꯤꯌꯥꯁꯂꯣ ꯉꯥꯡꯅ ꯁꯛꯅꯕ ꯌꯥꯕ ꯅꯨꯄꯥ ꯅꯠꯇꯦ
ꯍꯦꯟꯖꯟ ꯍꯦꯟꯖꯜꯂꯦꯕꯣ ꯐꯖꯅ ꯌꯦꯡꯅꯤꯡꯗꯦ ꯏꯁꯇꯦꯇꯁꯇꯣ ꯃꯨꯠ ꯂꯣꯏꯅ ꯊꯝꯕꯅꯦ ꯑꯩꯅ
ꯃꯉꯣꯟꯗꯩ ꯍꯦꯟꯕ ꯃꯣꯃꯣꯆꯥꯅ ꯑꯃ ꯂꯩꯔꯤꯌꯦ
ꯎꯝ
ꯃꯥꯅ ꯉꯥꯡꯅꯕ ꯋꯥꯕꯁꯤ ꯂꯣꯏꯔꯦ꯫ ꯃꯔꯨꯟꯖꯣ ꯔꯣꯋꯥꯗꯣ ꯐꯦꯅꯦꯅꯦ ꯉꯥꯡꯅꯕ ꯋꯔꯤꯁꯤꯖꯨ
ꯄ꯭ꯔꯥꯕꯤꯟꯅ ꯃꯃꯤꯠ ꯈꯨꯕꯗꯨ ꯅꯠꯇ꯭ꯔꯣ꯫
ꯃꯤ ꯋꯥꯡꯕꯗꯣ
ꯎꯝ꯫
ꯃꯥꯗꯤ ꯀꯔꯤꯝ ꯌꯥꯎꯖꯗꯦ ꯃꯥꯗꯤ ꯀꯔꯤꯝ ꯈꯟꯖꯕ ꯅ ꯑꯣꯛ ꯊꯥꯅꯩꯌꯦ ꯀꯩꯅꯣ ꯀꯩꯒ ꯕꯔꯨꯟ ꯀꯩꯒ꯫ ꯇꯥꯕ꯭ꯔꯣ꯫
ꯎꯝ꯫
ꯀꯩꯒꯨꯝꯕ ꯀꯩꯅꯣꯅ ꯋꯥꯔꯜ ꯀꯞ ꯂꯧꯔꯗꯤ ꯄ꯭ꯔꯣꯔꯇꯨꯒꯜꯅ ꯋꯥꯔꯜ ꯀꯞ ꯂꯧꯔꯗꯤ ꯑꯩꯅ ꯑꯣꯛ ꯂꯩꯕ꯫ ꯀꯩꯒꯨꯝꯕ ꯄꯔꯒꯅ ꯃꯥꯅ ꯂꯩꯕ꯫
ꯑꯗꯤ ꯃꯥꯅ ꯂꯩ ꯇꯥꯔꯦꯅ
ꯃꯥꯅ ꯂꯩꯏ ꯊꯕꯅꯤ
ꯑꯁ ꯑꯩꯁꯨ ꯊꯥꯅꯔꯝꯗꯧꯅꯦ ꯆꯥꯛꯑꯍꯦ꯫
ꯍꯩꯁꯨ ꯍꯩꯇꯕ ꯇꯤꯝꯗꯨ ꯀꯃꯥꯏꯅ ꯊꯥꯗꯣꯏꯅꯣꯅ ꯈꯜꯜꯂꯤꯏ
ꯑ ꯉ ꯄꯁꯄ ꯄ ꯄꯒ ꯃꯥꯜꯂꯤ
ꯑꯁ ꯑꯩ ꯄꯩꯁꯥ ꯊꯥꯅꯔꯝꯗꯧꯅꯤꯅ꯫ ꯎꯝ꯫
ꯃꯤ ꯀꯌꯥ ꯆꯥꯠ
ꯀ꯭ꯋꯥꯔꯇꯔ ꯐꯥꯏꯅꯦꯜ ꯆꯪꯡꯕ꯫ ꯇꯔꯨꯛ
ꯃꯤ ꯇꯔꯨꯛ
ꯅꯪ
ꯋꯥꯂꯤꯅꯦ ꯑꯩꯗꯤꯌꯧꯎꯁꯜꯂꯦ ꯎꯝ
ꯈꯪꯍꯧꯗꯅꯕꯅꯦ ꯁꯔ ꯑꯥꯎ ꯌꯧꯖꯈꯤꯁꯅꯤ ꯅꯪ ꯀꯩꯅꯣꯝꯃ ꯐꯨꯔꯤꯠ ꯑꯃ ꯂꯩꯅꯤꯡꯉꯦ꯫ ꯍꯥꯏꯕꯗꯣ ꯂꯩꯖꯦ ꯍꯥꯏꯕ꯭ꯔꯣ ꯀꯃꯥꯏꯅ ꯇꯧꯁꯤꯒꯦ꯫
ꯀꯥꯗꯥꯏꯗ
ꯀꯩ ꯃꯆꯨ
ꯑꯦꯛꯖꯥꯝ ꯊꯥꯕꯒꯨꯝꯕꯗꯣ ꯃꯆꯨꯁꯦ꯫ ꯑꯥ ꯈꯤꯇꯪ ꯀꯩꯅꯣ ꯍꯥꯏꯇꯥꯔꯦꯅꯦ꯫ ꯑꯦꯛꯖꯥꯝꯒꯤ ꯀꯩꯅꯣ ꯇꯧꯕꯗꯣ ꯀꯥꯟꯅꯒꯗꯕꯃꯛꯁꯨ
ꯍꯨꯋꯥꯏꯠ
ꯑ ꯋꯥꯏꯠ ꯀꯨꯝꯕꯗꯤ ꯏꯆꯟ ꯆꯥꯟꯅꯥꯔꯦꯗꯅ꯫
ꯎꯝ꯫
ꯑꯗꯨ ꯅꯠꯇꯕꯤꯗ꯫ ꯌꯦꯜꯂꯣꯒꯨꯝꯕꯁꯨ ꯍꯥꯏꯕꯅꯦ ꯑꯗꯨ ꯌꯦꯜꯂꯧꯒꯨꯝꯕꯗꯤꯁꯨ ꯌꯥꯔꯣꯏꯗꯅ꯫ ꯔꯦꯠ ꯀꯨꯝꯕ ꯌꯥ ꯂꯧꯒꯨꯝꯕꯁ ꯌꯥꯝ ꯍꯥꯏꯕ
ꯔꯦꯠꯀꯨꯝꯕ ꯍꯥꯏꯔꯣ꯫
ꯔꯦꯠꯀꯨꯝꯕ ꯌꯥꯜꯍꯣꯒꯨꯝꯗ ꯑꯗꯨꯝ ꯍꯥꯏꯕꯅꯦꯕ꯫ ꯑꯗꯨ ꯌꯥꯔꯛ ꯀꯨꯝꯕ ꯌꯥ ꯂꯧꯒꯨꯝꯕꯗꯨꯗꯤ ꯅꯨꯡꯉꯥꯏꯔ ꯑꯣꯏꯗꯅ ꯑꯩꯉꯣꯟꯗꯕꯨ꯫
ꯑꯗꯨꯗꯤ꯫ ꯀꯣꯂꯔ ꯄꯥꯟꯕꯤꯔꯣ ꯊꯦꯡꯒꯔꯦ ꯆꯥꯛ ꯊꯒꯠꯄꯅꯦ꯫
ꯀꯩꯅꯣꯒꯨꯝꯕꯗꯗꯤ ꯄꯨꯜꯂꯞ ꯄꯥꯟꯕꯤꯅ ꯐꯠꯇ꯭ꯔꯣ꯫
ꯅꯦꯍꯔꯨ ꯈꯣꯂꯔꯒꯨꯝꯝꯕꯕꯗꯨ ꯆꯖ ꯑꯗꯨꯝꯗꯤ ꯌꯥꯌꯥꯔꯒꯥꯒꯅꯤ
ꯇꯦꯔꯨ ꯀꯜꯂꯦ ꯒꯨꯝꯕ
ꯍꯥ
ꯅꯦꯍꯔꯨ ꯀꯂꯔꯒ ꯍꯥꯏꯔꯣ
ꯑꯥ
ꯎꯝ
ꯕ꯭ꯂꯦꯛ ꯑꯣꯏꯅ ꯂꯤꯠꯀꯦ ꯂꯤꯠꯂꯣ ꯑꯗꯨꯒ
ꯀꯩꯒꯤ ꯐꯠꯇꯦꯍꯦ
ꯌꯧꯔꯕꯣ
ꯌꯧꯗꯔꯤ ꯌꯧꯍꯟꯗꯕ ꯑꯩꯅ
ꯅꯪꯅ ꯑꯁꯤ ꯌꯥꯝ ꯇꯞꯅ ꯇꯞꯅ ꯊꯧꯕ
ꯂꯩꯊꯣꯛꯄ ꯂꯝꯕꯤꯗꯣ
ꯑꯣ ꯑꯩꯒꯤ ꯈꯜꯂꯒ ꯌꯥꯝ ꯐꯕꯖꯥꯠꯅꯤꯅꯦ
ꯑꯗꯨꯃꯥꯏ ꯍꯥꯏꯇꯥꯔꯦ ꯅꯪꯒꯤ ꯀꯩꯅꯣ ꯁꯞꯇ꯭ꯔꯖꯦ ꯑꯩ ꯈꯥꯡꯕ ꯉꯝꯃꯣꯏꯗꯧ
ꯑꯣ ꯍꯝ ꯍꯨꯝ ꯌꯨꯝ ꯆꯠꯅꯤꯡꯕꯅ ꯌꯥꯗ꯭ꯔꯦ
ꯃꯤꯅꯠ ꯀꯌꯥ ꯆꯠꯂꯥꯕꯣ
ꯅꯥꯏꯟ
ꯃꯁꯥ ꯃꯗꯣꯝ ꯀꯛꯈꯤꯗꯣꯏꯔ ꯅꯠꯇ ꯇꯔꯥ ꯇꯥꯔꯗꯤ ꯑꯗꯨꯝ ꯀꯛꯄ ꯌꯥꯕ꯭ꯔꯣ
ꯑꯗꯨꯝ ꯌꯥꯏ ꯀꯛꯄ ꯄꯨꯡ ꯀꯌꯥ ꯍꯜꯂꯛꯇꯣꯏꯅꯣ
ꯌꯦꯡ ꯌꯦꯡꯉꯣ ꯄꯨꯡ ꯀꯌꯥ ꯇꯥꯔꯦ ꯌꯦꯡꯉꯣ ꯄꯨꯡ ꯑꯃ
ꯗꯨꯒ ꯂꯥꯏꯕ꯭ꯔꯤꯗ ꯆꯠꯂꯅꯤ
ꯑꯉꯥꯡ ꯑꯃ ꯈꯠꯅ ꯍꯧꯒꯦ ꯉꯁꯤꯗꯤ
ꯍꯧꯔꯨꯅꯨ ꯀꯞꯈꯤꯅꯤ ꯊꯋꯥꯏ ꯅꯨꯡꯉꯥꯏꯔꯝꯃꯣꯏ
ꯕꯥꯔꯨꯟꯕꯨꯕ ꯁꯤꯗꯤ ꯁꯤꯗꯤ ꯍꯧꯔꯣꯏꯍꯦ ꯉꯔꯥꯡ ꯑꯩꯉꯣꯟꯗ ꯏꯁ ꯏꯌꯥꯝꯕ ꯑꯝꯇ ꯌꯦꯡꯉꯛꯑꯣ ꯑꯩ ꯀꯣꯟꯗ ꯑꯝꯇ ꯌꯦꯡꯉꯛꯑꯣ ꯀꯥꯏꯅ ꯇꯧꯔꯛꯄꯅꯤꯉꯣ ꯍꯥꯏꯕꯗꯤ ꯃꯤ ꯂꯥꯏꯂꯤꯛ ꯀꯟ ꯄꯥꯉꯩꯗꯨꯗ ꯊꯋꯥꯏ ꯅꯨꯡꯉꯥꯏꯇꯕꯅꯦ ꯀꯩꯝ ꯈꯜꯂꯨꯅꯨ ꯀꯩꯝ ꯈꯜꯂꯨꯅꯨ ꯀꯥꯏ ꯔꯣꯅꯥꯟꯗꯣ ꯍꯌꯦꯡ ꯒꯣꯜ ꯑꯍꯨꯝ ꯆꯜꯂꯗꯧꯅꯤ ꯀꯥꯏ
ꯑꯁ ꯍꯨꯖꯤꯛ ꯑꯩ ꯆꯥꯛ ꯊꯣꯡꯕ ꯂꯣꯏꯔꯒ ꯂꯨꯖꯔꯒ ꯆꯠꯂꯅꯤ ꯇꯜꯂꯦꯉꯣ ꯋꯥꯏꯌꯦ ꯅꯥ ꯁꯥꯡꯉꯦ ꯍꯥꯏꯕ ꯆꯠꯂꯤꯖꯤ
ꯈꯔ ꯊꯨꯅ ꯍꯣꯡꯗ꯭ꯔꯗꯤ ꯄꯩꯁꯥꯅꯦ ꯖꯣꯔꯣ ꯖꯣꯔꯣ ꯂꯣꯏꯕꯩ ꯐꯤꯕꯝꯗ ꯇꯧꯗꯣꯔꯦ ꯀꯩꯗꯧꯔꯦ ꯏꯇꯥꯎ ꯚꯥꯏ ꯌꯧꯔꯕꯣ ꯌꯧꯔꯕꯣ ꯇꯥꯕ꯭ꯔꯣ